ꯍꯂꯣ
ꯑꯣꯝ ꯇꯥꯔꯦ ꯇꯥꯔꯦ ꯚꯥꯏ ꯀꯥꯏ ꯌꯧꯈ꯭ꯔꯒꯦ ꯎꯝ ꯃꯣꯔꯦꯜꯒꯤꯀꯣ
ꯃꯥꯅꯦ ꯃꯥꯅꯦ
ꯃꯣꯔꯦꯜꯗꯨꯅ ꯏꯊꯤꯛꯁꯇ ꯂꯩꯔꯦ ꯏꯊꯤꯛꯁ ꯑꯅ ꯂꯥꯛꯇꯣꯏꯅꯦ ꯕ꯭ꯔꯥꯟꯁꯁꯦ ꯃꯦꯟ ꯑꯣꯏꯅ ꯃꯔꯤ ꯊꯣꯡꯅꯥ ꯈꯥꯏꯗꯣꯛꯑꯦꯕ ꯑꯍꯨꯝ ꯍꯥꯏꯔꯁꯨꯏꯦ ꯑꯍꯥꯟꯕꯩꯁꯤꯅ ꯑꯩꯈꯣꯏꯒꯤ ꯍꯥꯠ ꯏꯁ ꯔꯤꯌꯦꯜ ꯀꯔꯤꯅ ꯀꯔꯤꯅ ꯔꯤꯌꯦꯜꯅꯣ ꯀꯔꯤꯅ ꯑꯔꯤꯜꯅꯣ ꯑꯗꯨ ꯁꯞꯁꯇꯦꯟꯁꯀꯤ ꯃꯇꯥꯡꯗ ꯅꯩꯅꯗꯣꯏꯅꯦꯕ ꯑꯗꯩ ꯑꯅꯤꯁꯨꯕꯁꯤꯅ ꯚꯦꯂꯨ ꯚꯦꯂꯨꯁꯤꯗ ꯍꯧꯖꯤꯛꯀꯤ ꯃꯣꯔꯦꯜ ꯚꯦꯂꯨꯗꯨꯁꯨ ꯌꯥꯎꯔꯛꯑꯅꯤ ꯑꯗꯒꯤ ꯑꯦꯁꯇꯦꯇꯤꯛ ꯚꯦꯂꯨꯁꯨ ꯌꯥꯎꯔꯛꯇꯣꯏꯅꯦꯕ
ꯎꯝ
ꯑꯦꯁꯊꯦꯇꯤꯛꯁꯤꯗ ꯑꯩꯈꯣꯏꯒꯤ ꯍꯧꯖꯤꯛꯀꯥꯟ ꯑꯦꯁꯊꯦꯇꯤꯛꯁꯤꯅ ꯑꯗꯨꯝ ꯁꯣꯁꯥꯏꯇꯤꯁꯦ ꯏꯟꯐ꯭ꯂꯨꯌꯦꯟꯁ ꯇꯧꯋꯤꯗꯅ
ꯇꯧꯋꯦ ꯇꯧꯋꯦ ꯌꯥꯝ ꯊꯤꯅ
ꯑꯌꯥꯝꯕꯅ ꯍꯥꯏꯗꯤ ꯑꯩꯈꯣꯏ ꯃꯣꯔꯦꯜ ꯚꯦꯂꯨꯁꯦ ꯍꯧꯖꯤꯛꯀꯤ ꯑꯦꯁꯊꯥꯊꯦꯇꯤꯛꯀꯤ ꯋꯦꯁꯤꯗꯒꯤ ꯃꯌꯥꯝꯗ ꯁꯟꯗꯣꯔꯛꯄꯅꯦꯕ ꯅꯠꯇ꯭ꯔꯥ
ꯎꯝ ꯎꯝ
ꯑꯗꯨꯒꯤ ꯚꯦꯂꯨꯗꯣ ꯂꯩꯔꯦ ꯑꯗꯒꯤ ꯑꯃꯅ ꯑꯦꯄꯤꯁꯇꯣꯃꯣꯂꯣꯖꯤ ꯅꯦꯕꯥ ꯑꯦꯄꯤꯁꯇꯣꯃꯣꯂꯣꯖꯤꯁꯤꯅ ꯀꯩꯅꯣ ꯑꯩꯈꯣꯏꯅ ꯅꯣꯂꯦꯖ ꯍꯥꯏꯔꯒꯅꯥ ꯑꯩꯈꯣꯏꯅ ꯅꯣꯂꯦꯖꯅꯦꯅ ꯇꯝꯃꯤꯁꯦ ꯀꯃꯥꯏ ꯅꯣꯂꯦꯖ ꯍꯥꯏꯁꯦ ꯀꯃꯥꯏꯅ ꯑꯣꯏꯔꯒ ꯑꯣꯏꯔꯛꯏꯅꯣ ꯅꯣꯂꯦꯖꯁꯦ ꯑꯆꯨꯝꯕ꯭ꯔꯥ ꯆꯨꯝꯗꯕ꯭ꯔꯥ ꯑꯗꯨꯒꯤ ꯃꯇꯥꯡꯗ ꯅꯩꯅꯅꯗꯣꯏꯅꯦꯕ
ꯎꯝ
ꯑꯗꯒꯤ ꯑꯃꯅ ꯂꯣꯖꯤꯛ ꯂꯣꯖꯤꯛꯁꯤꯅ ꯍꯥꯏꯗꯤ ꯑꯩꯈꯣꯏ ꯔꯤꯖꯅꯤꯡ ꯇꯧꯕꯁꯤꯗ ꯑꯩꯅ ꯇꯧꯔꯤꯕ ꯔꯤꯖꯅꯤꯡꯁꯦ ꯆꯨꯝꯃꯤꯕ꯭ꯔꯥ ꯄ꯭ꯔꯣꯁꯦꯁꯇꯣ ꯄ꯭ꯔꯣꯁꯦꯁꯞꯇꯣ ꯑꯗꯨꯗꯨꯅꯦꯕ ꯍꯥꯏꯗꯤ ꯐꯦꯂꯥꯁꯤ ꯀꯥꯏꯅ ꯃꯌꯥꯝ ꯌꯥꯎꯋ ꯑꯗꯨꯅ ꯑꯩꯈꯣꯏ ꯄꯦꯄꯔ ꯋꯥꯟꯗ ꯅꯦꯠꯀꯤ ꯑꯗꯨꯒꯤ ꯃꯌꯥꯝꯗ ꯂꯣꯖꯤꯛ
ꯎꯝ
ꯑꯗꯨꯒꯤ ꯍꯥꯏꯗꯤ ꯐꯦꯂꯣꯁꯤꯗ ꯍꯥꯏꯔꯒ ꯑꯦꯛꯖꯥꯝꯄꯜ ꯀꯩꯅꯣ ꯌꯨꯝ ꯌꯥꯝ ꯀꯃꯟ ꯑꯣꯏꯕꯗ ꯀꯩꯅꯣꯃ ꯍꯦꯛ ꯇꯧꯕꯒ ꯑꯩꯈꯣꯏ ꯃꯃꯥ ꯍꯣꯏꯅ ꯌꯥꯝ ꯍꯥꯏꯒꯟꯕ ꯐꯣꯟ ꯄꯥꯏꯕꯩ ꯐꯣꯟ ꯇꯥꯏꯅꯕꯗꯣ
ꯃꯥꯅꯦ ꯃꯥꯅꯦ
ꯑꯗꯨꯁꯨ ꯐꯦꯂꯁꯤ ꯔꯤꯖꯅꯤꯡꯗ ꯐꯦꯂꯥꯁꯤꯅꯦꯕ
ꯃꯥꯅꯦ
ꯑꯗꯨ ꯈ ꯑꯗꯨꯒꯨꯝꯕ ꯑꯗꯨꯝ ꯌꯥꯎꯔꯦ ꯑꯗꯒꯤ ꯀꯩꯅꯣꯗ ꯃꯦꯖꯤꯛꯇ ꯍꯥꯏꯔꯒ ꯑꯗꯨꯝ ꯍꯪꯁꯨ ꯍꯪꯕꯗꯀꯣ ꯍꯧꯖꯤꯛꯀꯤ ꯁꯤꯜꯂꯣꯁꯤꯅ ꯀꯥꯏꯅ ꯇꯧꯕꯗꯣ
ꯎꯝ ꯎꯝ ꯎꯝ
ꯍꯧꯖꯤꯛꯀꯤ ꯑꯦꯔꯤꯁꯇ ꯑꯦꯔꯤꯣꯁꯇꯣꯇꯦꯂꯤꯌꯟꯒ ꯀꯩꯅꯣꯒ ꯑꯩꯈꯣꯏ ꯁꯤꯦꯂꯦꯕꯁ ꯌꯥꯎꯕꯗꯣ ꯏꯟꯗꯤꯌꯟꯒꯤꯒ ꯌꯥꯎꯕꯅꯦꯕ
ꯎꯝ
ꯏꯇꯦꯂꯤꯟꯗꯗꯤ ꯀꯩꯅꯣ ꯍꯥꯏꯗꯅ ꯄ꯭ꯔꯃꯥꯏꯁꯀ ꯄ꯭ꯔꯃꯥꯏꯁ ꯑꯅꯤꯒ ꯀꯟꯀ꯭ꯂꯨꯖꯟ ꯑꯃꯒꯒꯤ ꯁꯣꯃꯅꯥꯅ ꯆꯆꯆꯥ ꯑꯗꯨꯒꯤ ꯑꯗꯨ ꯂꯩꯔꯦ ꯑꯗꯒꯤ ꯏꯟꯗꯤꯟꯒꯤꯗꯅ ꯑꯃꯨꯛ ꯄꯨꯔꯥ ꯃꯣꯏꯒꯤꯅ ꯗꯤꯗꯛꯇꯤꯞ ꯈꯛꯇꯪ ꯑꯣꯏꯕꯅꯦꯕ ꯑꯗꯨꯒꯤ ꯁꯤꯁꯇꯦꯝꯗꯣ ꯑꯗꯨꯒ ꯏꯟꯖꯤꯟꯗꯗꯤ ꯅꯠꯇꯦ ꯑ ꯑꯦꯔꯤꯁꯇꯣꯇꯦꯂꯤꯌꯥꯟ ꯋꯦꯁꯇ꯭ꯔꯟꯖꯦ꯫ ꯑꯦꯔꯤꯁꯇꯣꯇꯜꯅ ꯄꯤꯔꯝꯕꯅꯦ ꯍꯧꯖꯤꯛꯀꯤꯗꯣ
ꯎꯝ꯫
ꯏꯟꯗꯤꯌꯟꯒꯤꯗꯗꯤꯅꯦ ꯂꯣꯏꯃꯛ ꯑꯅꯤꯃꯛ ꯌꯥꯏꯌꯦꯕ ꯏꯟꯗꯛꯇꯤꯞꯁꯨ ꯗꯤꯗꯛꯇꯤꯞꯁꯨ꯫
ꯎꯝꯍꯨꯝ꯫
ꯑꯗꯨꯒ ꯍꯧꯖꯤꯛꯀꯤ ꯏꯟꯗꯤꯌꯟꯗꯗꯤ ꯑꯃꯨꯛ ꯃꯦꯇꯔꯤꯌꯦꯜ ꯑꯣꯏꯕ ꯄꯣꯠꯇ ꯍꯥꯏꯗꯤ ꯔꯤꯌꯦꯜ ꯂꯥꯏꯐ ꯄ꯭ꯔꯦꯛꯇꯤꯀꯦꯜ ꯑꯣꯏꯕ ꯏꯟꯗꯤꯌꯟꯅ ꯍꯦꯜꯂꯦ ꯍꯥꯏꯇꯥꯔꯦ꯫
ꯎꯝꯍꯨꯝ꯫
ꯃꯔꯩ ꯌꯦꯠꯄ ꯀꯥꯟꯗ ꯅꯪꯒꯤ ꯑꯥꯔꯒꯌꯨꯃꯦꯟꯁꯦ ꯄꯣꯏꯟꯁꯦ ꯑꯅꯤꯗꯒꯤ ꯍꯦꯟꯅ ꯄꯤꯕ ꯌꯥꯗꯦ ꯍꯥꯏꯔꯛꯇꯣꯏꯅꯦꯕ ꯋꯦꯁꯇꯔꯟꯒꯤꯗꯨꯗꯗꯤ꯫
ꯎꯝ꯫
ꯑꯗꯨꯒ ꯏꯟꯗꯤꯌꯟꯗꯗꯤ ꯄ꯭ꯔꯤꯃꯥꯏꯁ ꯍꯥꯏꯇꯥꯔꯦꯀꯣ ꯄꯣꯏꯟꯠꯇꯣ ꯑꯗꯨꯒꯨꯝꯕꯗꯣ ꯃꯌꯥꯝ ꯄꯤꯕ ꯌꯥꯏꯑꯦꯕ꯫
ꯎꯝ꯫
ꯑꯗꯒꯤ ꯀꯃꯥꯏꯅ ꯍꯥꯏꯒꯗ꯭ꯔꯥ ꯂꯣꯖꯤꯛꯇꯨ ꯂꯩꯔꯦ ꯑꯗꯨꯒ ꯑꯩꯅ ꯍꯣꯏ ꯂꯣꯖꯤꯛꯀꯨꯝꯕꯁꯤꯗꯤ ꯃꯦꯠꯃꯦꯇꯤꯛꯁꯀꯨꯝꯕ ꯌꯥꯝ ꯍꯩꯕ ꯃꯤꯅ ꯑꯌꯥꯝꯕ ꯀꯩꯅꯣ ꯇꯧꯒꯜꯂꯦꯕ꯫
ꯍꯣꯏ꯫
ꯆꯥꯟꯅꯕꯗꯣ ꯑꯗꯨꯒ ꯀꯩ ꯍꯥꯏꯅꯤ ꯑꯥ ꯍꯧꯖꯤꯛꯀꯤꯗꯣ ꯅꯠꯇꯕ ꯌꯥꯝ ꯑꯔꯨ ꯑꯔꯨꯒ ꯌꯥꯝ ꯌꯥꯎꯋꯦ꯫
ꯁꯪꯁꯀ꯭ꯔꯤꯠꯀꯤ ꯃꯔꯣꯜ ꯃꯌꯥꯝꯗꯤ
ꯁꯪꯁꯀ꯭ꯔꯤꯠ ꯍꯣꯏ ꯏꯟꯗꯤꯌꯥꯟ ꯐꯤꯂꯣꯁꯣꯐꯤꯗ ꯇꯣꯉꯥꯟꯅ ꯇꯝꯃꯦ ꯑꯗꯨꯗꯨꯅ꯫
ꯎꯝ
ꯐꯤꯂꯣꯁꯣꯐꯤꯖꯤꯖꯨ ꯕꯦꯗ ꯎꯄꯅꯤꯁꯠ ꯑꯗꯨꯒꯤ ꯃꯇꯥꯡꯗ ꯍꯥꯏꯐꯦꯠ ꯌꯥꯎꯋꯦ ꯑꯗꯨꯝ ꯌꯥꯝ ꯆꯥꯎꯅꯗꯤ ꯌꯥꯎꯗ꯭ꯔꯦ ꯑꯗꯒꯤ ꯕꯦꯗ ꯑꯗꯨꯏ ꯁꯠ ꯂꯩꯔꯦ ꯑꯗꯨꯒꯤ ꯃꯇꯨꯡꯗꯩꯗꯤ ꯑꯥ ꯍꯧꯖꯤꯛꯀꯤ ꯕꯨꯙꯤꯖꯝ ꯖꯩꯅꯤꯖꯝ ꯀꯥꯏꯅ ꯑꯥ ꯕꯦꯗꯗ ꯊꯥꯖꯕ ꯊꯥꯖꯗꯕꯅ ꯒ꯭ꯔꯨꯞ ꯑꯅꯤ ꯊꯣꯛꯂꯛꯑꯅꯤꯕ ꯑꯗ ꯕꯦꯗꯗ ꯊꯥꯖꯕ ꯀꯥꯡꯕꯨꯁꯤꯅ ꯑꯥ ꯑꯣꯔꯊꯣꯗꯣꯛ ꯑꯁ ꯇꯆꯤꯡꯉꯛꯅꯤ ꯑꯗꯨꯒ ꯕꯦꯗ ꯊꯥꯖꯗꯕꯁꯦ ꯖꯦꯅꯤꯖꯝꯅꯦ ꯕꯨꯙꯤꯖꯝꯅꯦ ꯆꯥꯔꯕꯥꯥꯛꯀꯅ ꯑꯃꯒ ꯂꯩ ꯃꯣꯏ ꯑꯍꯨꯝꯁꯤ ꯈꯛꯇꯅꯦꯕ ꯕꯦꯗꯗ ꯊꯥꯖꯗꯕꯁꯦ ꯑꯇꯩꯁꯤꯅ ꯕꯦꯗꯟ ꯍꯥꯏꯈ꯭ꯔꯗꯤ ꯀꯣꯏꯁꯟ ꯇꯧꯕ ꯌꯥꯗ꯭ꯔꯦꯗꯗꯥꯏꯦꯛ ꯆꯨꯝꯃꯤꯁꯤꯅꯦꯕ ꯃꯣꯏꯅ ꯍꯥꯏꯗꯣꯏꯁꯦ ꯑꯗꯨꯒ ꯑꯍꯨꯝꯁꯤꯗꯤ ꯀꯣꯏꯁꯟ ꯇꯧꯕ ꯌꯥꯏꯑꯦꯕ ꯍꯥꯏꯗꯤ ꯃꯣꯏꯅ ꯉꯥꯡꯒꯤꯗꯣ ꯉꯥꯛꯇ ꯆꯨꯝꯃꯦꯅ ꯆꯠ ꯇꯥꯔꯗꯤ ꯐꯤꯂꯣꯁꯣꯐꯤ ꯑꯣꯏꯕꯨꯗꯤ ꯑꯣꯏ ꯑꯗꯨ ꯑꯣꯏ ꯇꯥꯔꯁꯨ ꯀꯣꯏꯁꯟ ꯇꯧꯕ ꯍꯥꯏꯁꯦ ꯐꯤꯂꯣꯁꯣꯐꯤ ꯍꯥꯏꯁꯦ ꯀꯣꯏꯁꯟ ꯇꯧꯕꯅꯦꯕ
ꯃꯥꯅꯦ ꯃꯥꯅꯦ
ꯑꯗꯨꯅ ꯑꯦꯞꯁꯂꯨꯠꯅꯦꯅ ꯍꯥꯏꯈꯤ ꯇꯥꯔꯒꯗꯤ ꯑꯗꯨꯗꯁꯨ ꯐꯦꯔꯥꯏꯁꯤ ꯑꯃ ꯂꯥꯛꯇ꯭ꯔꯥ ꯆꯦꯛꯇꯧ ꯍꯥꯏꯗꯤ ꯄ꯭ꯔꯤꯃꯥꯏꯁꯇꯣ ꯅꯪꯅ ꯐꯖꯅ ꯆꯦꯛ ꯇꯧꯗ꯭ꯔꯦ ꯇꯦꯁ ꯇꯧꯗ꯭ꯔꯦ ꯍꯥꯏꯅꯦꯕ ꯑꯗꯨꯁꯨ
ꯑꯩꯈꯣꯏꯒꯤꯗꯁꯨ ꯍꯥꯏꯐꯦꯠ ꯃꯥꯟꯅꯕ ꯑꯃꯗꯤ ꯌꯥꯎꯋꯦ ꯑꯩꯈꯣꯏꯒꯤꯅ ꯑꯃꯨꯛ ꯊꯥꯏꯅ ꯋꯥꯏ ꯀꯩ ꯍꯥꯏꯅꯤ ꯑꯩꯈꯣꯏ ꯒ꯭ꯔꯥꯃꯔ ꯇꯝꯃꯛꯏꯅ ꯏꯪꯂꯤꯁꯇꯨ ꯑꯣꯏꯅ
ꯑ
ꯑꯗꯨꯗ ꯍꯥꯏꯔꯤꯁꯦ ꯍꯥꯏꯗꯤ ꯑꯗꯨꯅ ꯍꯥꯏꯔꯒꯗꯤ ꯑꯗꯨꯃꯥꯏꯅ ꯁꯤꯒꯤ ꯒ꯭ꯔꯥꯃꯔꯁꯦ ꯑꯣꯏꯔꯒꯗꯤ ꯁꯤꯅ ꯂꯣꯏꯔꯦ ꯁꯤꯅꯦꯕ ꯍꯥꯏꯗꯤ ꯃꯣꯏꯒꯤꯁꯤꯅ ꯄ꯭ꯔꯤꯁꯀ꯭ꯔꯤꯞꯇꯤꯞꯇ ꯂꯥꯛꯑꯦꯗꯅ ꯑꯗꯨꯒ ꯑꯩꯈꯣꯏꯅ ꯍꯧꯖꯤꯛ ꯍꯧꯖꯤꯛ ꯉꯥꯡꯅꯔꯤꯁꯦ ꯗꯤ ꯑꯗꯨꯝ ꯍꯥꯏꯗꯤ ꯑꯗꯨꯃꯥꯏꯅ ꯗꯥꯏꯔꯦꯛ ꯍꯥꯏꯗꯤ ꯂꯣꯏꯅꯃꯛ ꯆꯨꯝꯃꯒ ꯉꯥꯡꯕ ꯈꯣꯠꯄꯗꯤ ꯅꯠꯇꯦ ꯑꯗꯨꯏꯁꯨ ꯑꯗꯨꯝ ꯂꯣꯏꯅ ꯒ꯭ꯌꯥꯟ ꯇꯥꯅꯩꯗꯅ ꯑꯗꯨꯅ ꯑꯩꯈꯣꯏꯅ ꯂꯧꯔꯤꯕ ꯗꯦꯇꯥꯁꯤꯅ ꯑꯃꯨꯛ ꯗꯤꯁꯀ꯭ꯔꯤꯞ ꯁꯨꯃꯥꯏꯅ ꯍꯥꯏꯗꯤ ꯑꯩꯈꯣꯏꯅ ꯍꯧꯖꯤꯛ ꯍꯧꯖꯤꯛ ꯉꯥꯡꯅꯔꯤꯕ ꯂꯣꯟꯁꯦ ꯁꯤꯗ ꯑꯣꯏꯅ ꯂꯧꯗꯣꯏꯅꯦꯕ ꯍꯣꯏ ꯍꯣꯏ ꯍꯣꯏ ꯑꯗꯨꯒ ꯍꯥꯏꯗꯤ ꯁꯨꯃꯥꯏ ꯉꯥꯡꯗ ꯌꯥꯗꯦ ꯈꯣꯠꯇ ꯌꯥꯗꯦꯗꯣ ꯑꯗꯨꯗꯣ ꯂꯧꯗꯦꯕ
ꯀꯍ
ꯑꯗꯨ ꯑꯗꯨ ꯃꯈꯥ ꯇꯥꯔꯛꯣ
ꯃꯇꯝ ꯃꯇꯝꯒꯤ ꯐ꯭ꯂꯦꯛꯁꯤꯕꯤꯂꯤꯇꯤꯁꯨ ꯂꯩ ꯆꯖꯅ ꯂꯡ꯭ꯋꯦꯁ ꯇꯤꯦꯛ ꯇꯇ꯭ꯔꯣ ꯑꯗꯨꯝ ꯍꯧꯖꯤꯛ ꯍꯥꯏꯔꯒ ꯖꯦꯟꯖꯤꯒꯤ ꯃꯔꯣꯟꯁꯦ ꯑꯗꯨꯝ ꯁ꯭ꯂꯦꯡ ꯃꯝ ꯂꯩꯕꯁꯦ ꯊꯥꯏꯅ ꯂꯩꯥꯏꯑ ꯑꯃꯝꯕ ꯅꯗꯦ
ꯃꯥꯅꯦ
ꯊꯥꯏꯅ ꯂꯩꯔꯝꯗ ꯊꯥꯏꯅ ꯂꯩꯔꯝꯕ ꯍꯧꯖꯤꯛ ꯌꯨꯁ ꯇꯧꯗꯕꯁꯨ ꯃꯝ ꯂꯩꯔꯦ ꯑꯗꯩ ꯑꯩꯈꯣꯏꯒꯤ ꯃꯩꯇꯩꯔꯣꯟꯗꯁꯨ ꯊꯥꯏꯅ ꯃꯔꯣꯟꯗꯣ ꯑꯩꯈꯣꯏꯅ ꯈꯪꯗꯦꯗꯅ
ꯑꯗꯨꯅꯦ ꯑꯁꯤ ꯑꯁꯨꯃꯥꯏꯅ ꯇꯧꯔꯒꯅꯦꯕ ꯑꯃꯨꯛ ꯁꯤꯗꯣꯏꯁꯦ
ꯍꯣꯏ ꯍꯣꯏ
ꯍꯥꯏꯗꯤ ꯀꯩ ꯍꯥꯏꯥꯏꯅꯤ ꯏꯁꯥꯒꯤ ꯏꯔꯣꯟꯗꯣ ꯏꯁꯥꯅ ꯉꯥꯡꯖꯍꯧꯗ꯭ꯔꯗꯤ ꯑꯩꯈꯣꯏ ꯑꯉꯥꯡꯗꯁꯨ ꯊꯥꯛ ꯄꯤꯕꯗ ꯃꯤꯒꯤ ꯃꯔꯣꯟꯗ ꯑꯣꯏꯅ ꯇꯥꯛꯎꯔꯅꯤ ꯑꯗꯨꯣ ꯃꯣꯏꯒꯤꯗꯗꯤ ꯐꯥꯔꯁ ꯂꯦꯡꯒ꯭ꯋꯦꯖ ꯑꯣꯏꯅ ꯇꯝꯃꯛꯇꯣꯏꯅꯤꯅ ꯑꯩꯈꯣꯏꯅ ꯉꯥꯡꯕꯤꯕ ꯄꯣꯠꯇꯣ ꯑꯗꯨꯒꯤ ꯍꯣ ꯍꯣꯏ ꯍꯣꯏ ꯑꯗꯨꯒꯤ ꯑꯗꯨꯝ ꯍꯥꯏꯗꯤ ꯈꯔ ꯆꯍꯤ ꯈꯔ ꯂꯩꯔꯒꯅꯦ
ꯎꯝ
ꯃꯩꯇꯩꯂꯣꯟꯐꯧ ꯃꯥꯡꯕ ꯌꯥꯏ ꯈꯣꯠꯂ
ꯍꯣꯏ ꯍꯣꯏ ꯑꯣꯜꯃꯣꯁ ꯑꯁꯦꯡꯕꯗꯨꯗꯤ ꯗꯤꯃꯥꯡꯅꯕ ꯎꯟꯕꯅꯦ
ꯃꯥꯅꯦ ꯄꯤꯌꯣꯔ ꯂꯦꯡꯒ꯭ꯋꯦꯖꯁꯤꯗꯤ ꯂꯩꯇꯦꯗ ꯑꯁꯦꯡ ꯃꯄꯣꯠ ꯂꯦꯡꯒꯦꯏꯁ ꯍꯥꯏꯁꯦ ꯑꯃꯠꯇ ꯂꯩꯇꯕ
ꯍꯣꯏ ꯃꯣꯗꯤꯐꯥꯏ ꯇꯧꯔ ꯇꯧꯔꯒ ꯃꯇꯝ ꯃꯇꯝꯒꯤ
ꯀ ꯈꯂꯣꯏ ꯑꯣꯏꯅ ꯏꯟꯐ꯭ꯂꯟꯁ ꯇꯧꯅ ꯑꯃ ꯃꯩꯇꯩꯔꯣꯟꯗ ꯄꯨꯈ꯭ꯔꯤꯁꯦ
ꯑꯣ
ꯄꯨꯈ꯭ꯔꯤꯁꯤꯁꯨ ꯃꯩꯇꯩ ꯔꯣꯜ ꯅꯠꯇꯦꯕ ꯑꯩꯈꯣꯏꯅꯗꯤ ꯃꯩꯇꯩꯔꯣꯅꯦꯅ ꯊꯥꯏꯅꯅꯕꯩꯗ ꯑꯗꯨꯝ ꯈꯜꯂꯥꯛꯏꯗꯤ ꯏꯠꯇꯅ ꯑꯗꯨ ꯄꯨꯈ꯭ꯔꯤꯁꯦ ꯑꯁꯦꯡꯕ ꯃꯩꯇꯩꯂꯣꯟ ꯅꯠꯇꯦ ꯑꯇꯣꯞ ꯑꯇꯣꯞꯄ ꯀꯩꯅꯣꯝꯃ ꯀꯧꯕꯅꯦ ꯑꯩꯖꯨ ꯀꯥꯎꯔꯦ꯫
ꯑꯣ ꯐ꯭ꯔꯤꯖꯦ
ꯑꯃꯅꯤꯅꯤ
ꯑꯗꯒꯤ ꯑꯩꯈꯣꯏ ꯗꯥꯟꯁꯀꯤ ꯑꯣꯖꯥ ꯑ ꯑꯃꯅ ꯍꯥꯏꯈꯤꯕꯗ ꯁꯤꯡꯖꯨꯁꯤꯁꯨ ꯃꯩꯇꯩꯔꯣ ꯅꯠꯇꯦ ꯍꯥꯏ
ꯃꯥ ꯈꯪꯗ ꯑꯗꯨꯗꯤ
ꯑꯩꯁꯦ ꯗꯥꯏꯔꯦꯛꯇꯤ ꯈꯪꯗ꯭ꯔꯦ ꯁꯤꯟꯅ ꯍꯥꯏꯁꯦ ꯆꯥꯏꯅꯤꯁ ꯂꯣꯝꯒꯤ ꯃꯔꯣꯟꯗꯒꯤ ꯂꯥꯛꯄꯅꯦ ꯍꯥꯏ ꯖꯨꯁꯤꯅ ꯀꯩꯅꯣ ꯀꯥꯎꯔꯦ ꯃꯩꯇꯩꯔꯣꯟꯗ ꯑꯝꯇ ꯅꯠꯇꯥꯏ ꯍꯥꯏꯕ ꯑꯅꯤꯃꯛꯁꯦ
ꯎꯝ ꯎꯝ ꯎꯝ
ꯑꯗꯨꯃꯥꯏꯅ ꯑꯗꯒꯤ ꯑꯩꯈꯣꯏ ꯃꯩꯇꯩꯔꯣꯟ ꯍꯥꯏ ꯇꯥꯔꯒꯁꯨ ꯑꯃꯨꯛꯁꯨ ꯀꯤꯡꯗꯝꯁꯦ ꯈꯨꯃꯟ ꯃꯣꯏꯔꯥꯡ ꯇꯣꯉꯥꯟ ꯇꯣꯉꯥꯟ ꯂꯩꯔꯝꯃꯤꯗꯅ ꯅꯤꯡꯊꯧꯖꯥ ꯇꯣꯉꯥꯟ ꯇꯣꯉꯥꯟꯅ ꯑꯗꯨꯒꯤꯁꯨ ꯃꯔꯝꯁꯨ ꯑꯃꯨ ꯃꯥꯟꯅꯗ ꯆꯅꯦꯕ ꯑꯗ ꯄꯋꯥꯔꯁ ꯏꯁꯇ꯭ꯔꯒꯜꯗ ꯑꯃꯨꯛ ꯗꯣꯀꯨꯃꯦꯟ ꯑꯗꯩ ꯏꯁꯀ꯭ꯔꯤꯞꯆꯔ ꯃꯌꯥꯝꯗꯣ ꯃꯥꯡꯍꯟꯈꯤꯕꯁꯨ ꯌꯥꯝ ꯌꯥꯎꯔꯕꯅꯦ
ꯃꯥꯅꯦ
ꯑꯗꯒꯤ ꯀꯔꯤ ꯑꯩꯅ ꯉꯔꯥꯡ ꯅꯍꯥꯟ ꯊꯦꯡꯅꯕꯗ ꯑꯩꯈꯣꯏꯒꯤ ꯅꯤꯡꯊꯧꯖꯥ ꯀ꯭ꯂꯥꯟꯒꯤ ꯄ꯭ꯔꯤꯁꯦꯁꯁꯦ
ꯑꯝ
ꯑꯩꯁꯦ ꯇꯝꯐꯥꯎ ꯋꯥꯉꯝꯂꯣꯟ ꯍꯥꯏꯗ꯭ꯔꯥ
ꯎꯝ
ꯑꯗꯨꯒ ꯃꯣꯏꯔꯥꯡꯒꯤꯁꯤꯅ ꯀꯩꯅꯣ ꯍꯥꯏꯕ ꯏꯋꯥꯂꯣꯟ ꯍꯥꯏꯕ
ꯎꯝ
ꯄꯔꯤꯜꯁꯦꯁ ꯑꯗꯨꯃꯥꯏꯅ ꯃꯥꯟꯅ ꯗꯕ ꯃꯌꯥꯝ ꯑꯃꯁꯦ ꯌꯨꯁ ꯇꯧꯗꯕꯒꯤ ꯈꯪꯗꯅ ꯑꯗꯨꯝ ꯂꯣꯏꯗꯣꯏꯅꯦꯕ
ꯃꯥꯅꯦ
ꯀꯩꯁꯨ ꯃꯌꯥꯝ ꯂꯩꯔꯝꯗꯣꯏꯅꯦ ꯑꯩꯈꯣꯏꯅ ꯊꯤꯖꯤꯜꯂꯨꯗꯕꯅꯤꯅ ꯑꯗꯨꯝ ꯈꯪꯉꯣꯏꯗꯣꯏꯅꯦꯕ ꯑꯗꯨꯁꯨ
ꯑꯗꯨꯅꯦ ꯁꯤꯒꯤꯁꯦ ꯑꯗꯨꯝ ꯍꯥꯏꯗꯤ ꯑꯩꯈꯣꯏꯅ ꯈꯪꯗꯦꯗꯅ
ꯎꯝ
ꯏ ꯄꯥꯏ ꯄꯨꯨꯗꯤ ꯈꯪꯉꯤꯗꯅ
ꯃꯥꯁ
ꯑꯗꯨꯒ ꯏꯄꯥ ꯏꯄꯨꯅ ꯑꯗꯨꯝ ꯁꯤꯈꯤꯕ ꯃꯇꯝꯗ ꯁꯤꯒꯤ ꯅꯣꯂꯦꯖꯇꯤ ꯃꯣꯏꯗ ꯑꯗꯨꯝ ꯂꯩꯍꯧꯔ ꯁꯤꯒꯅꯤꯅ
ꯍꯣꯏ ꯍꯣꯏ ꯑꯗ ꯏꯟꯇ꯭ꯔꯦꯁꯁꯨ ꯂꯧꯁꯜꯂꯨꯗꯕꯒꯤ ꯃꯔꯛ ꯑꯃ ꯄꯨꯔꯥ ꯊꯥꯗꯣꯛꯑ ꯆꯠ ꯀꯠꯈꯤꯕꯒꯤ ꯄꯨ ꯑꯃꯥꯡꯕꯗꯣ
ꯄꯠꯇꯨꯅꯦ ꯑꯗꯨꯒꯤ ꯑꯗꯨꯝ ꯍꯥꯏꯗꯤ ꯀꯜꯆꯔ ꯑꯣꯏꯅꯃꯛ ꯉꯥꯡꯉꯛꯇꯣꯏꯅꯦꯕ ꯂꯣꯟ ꯃꯥꯡꯕ ꯍꯥꯏꯁꯦ ꯀꯜꯆꯔꯁꯤ ꯌꯥꯎꯅ ꯃꯥꯡꯈꯤꯗꯣꯏꯅꯦ ꯈꯠꯈꯤꯗ
ꯃꯥ ꯃꯥꯥꯡꯕꯗꯤ ꯑꯗꯨꯝ ꯃꯥꯡ ꯃꯥꯡꯉꯒ ꯏꯕꯣꯛꯁ ꯇꯧꯔ ꯂꯥꯛꯏꯅꯦꯕ ꯃꯥꯡꯗꯕꯗꯤ ꯑꯃꯨꯛꯁꯨ ꯌꯥꯔꯣꯏ ꯑꯗꯨꯅꯦ ꯅꯠꯇ꯭ꯔꯥ ꯍꯥꯟꯅꯒꯤꯗꯨ ꯑꯗꯨꯝ ꯂꯩ ꯄꯤꯌꯨ ꯍꯥꯏꯕꯁꯨ ꯌꯥꯔꯣꯏꯕ
ꯃꯥꯅꯦ
ꯊꯥꯏꯅꯩꯗ ꯑꯗꯨꯝ ꯂꯩꯔꯗꯤ ꯑꯃꯨꯛ ꯗꯤꯕꯂꯦꯞꯃꯦꯟ ꯂꯩꯔꯔꯣꯏ
ꯑꯗꯨꯅꯤ
ꯑꯃꯨꯛꯁꯨ ꯄꯝꯃꯨꯕ
ꯑꯗꯨꯅꯦ ꯍꯥꯏꯁꯦ ꯑꯣ ꯑꯇꯩꯩꯗꯤ ꯑꯇꯩꯩꯗꯤ ꯑꯇꯩ ꯀꯩ ꯇꯥꯅꯥꯁꯤꯒꯦ ꯂꯁ ꯅꯪ ꯈꯟꯗꯛ ꯅꯦꯠ ꯊꯥꯗꯣꯏꯔ
ꯊꯥꯗꯣꯏꯅꯦ
ꯍꯥ ꯀꯌꯥꯝ ꯄꯥꯔꯦ
ꯑꯩꯁꯦ ꯄꯦꯄꯔ ꯇꯨꯒꯤꯗꯤ ꯃꯥꯁꯇꯔ ꯇꯧꯈ꯭ꯔꯕꯅꯦ ꯁꯥꯗꯅ ꯑꯝꯇ ꯊꯦꯡꯈ꯭ꯔꯦ
ꯎꯝ
ꯑꯗꯨꯒ ꯌꯥꯗꯣꯏꯔꯥ ꯈꯪꯗꯦꯗ ꯄꯤ ꯋꯥꯏ ꯀ꯭ꯌꯨ ꯌꯦꯡꯕꯗꯁꯨ ꯒ꯭ꯌꯥꯟ ꯃꯦꯟ ꯑꯝꯇ ꯇꯥꯗꯦ ꯄꯦꯄꯔ ꯇꯨꯁꯦ ꯄꯦꯄꯔ ꯋꯥꯟꯅ ꯈꯔ ꯐꯩꯌꯦꯕ
ꯎ ꯃꯤꯁꯤꯡꯁꯦ ꯄꯦꯄꯔ ꯋꯥꯟꯅ ꯍꯦꯟꯅ ꯍꯩꯅꯩ ꯀꯥꯏꯅꯒꯁꯨ ꯂꯩꯅꯩ ꯍꯥꯏꯕ
ꯑꯩꯩꯅ ꯍꯩꯅꯕꯩ ꯇꯥꯏꯞ ꯇꯧꯋꯦ ꯂꯧꯔꯛꯏꯕ ꯁꯕꯖꯦꯛꯁꯤꯗꯒꯤ ꯑꯗꯨꯝ ꯈꯔ ꯀꯩꯅꯣ ꯇꯧꯔꯒ ꯔꯤꯁꯣꯔꯁ ꯈꯔ ꯌꯦꯡꯕꯅ ꯍꯥꯏꯗꯤ ꯌꯥꯝ ꯀꯜꯂꯨꯕ ꯀꯩꯁꯨ ꯑꯣꯏꯗꯦꯕ
ꯍꯣꯏ ꯈꯪꯗꯦ ꯑꯩꯗꯤ ꯋꯥꯅꯦꯦꯅꯗꯤ ꯍꯩꯅꯗꯦ
ꯌꯦꯡꯉꯨꯗ꯭ꯔꯗꯤ ꯀꯩꯁꯨ ꯀꯩꯅꯣ ꯇꯧꯗꯕꯅꯤ ꯌꯦꯡꯁꯤꯜꯂꯨꯔꯗꯤ ꯀꯩꯦꯅꯔꯝꯕꯅꯤ ꯑꯗꯨꯝ ꯀꯥꯟꯅꯖꯩ ꯅꯝꯕꯔꯁꯨ ꯂꯩꯅꯔꯅꯤ ꯑꯩ ꯈꯪꯉꯅꯤ ꯍꯥꯏꯔꯒꯦ ꯂꯣꯏꯅꯃꯛ ꯈꯪꯕꯗꯤ ꯅꯠꯇꯦꯀꯣ ꯈꯤꯇꯪ ꯈꯤꯇꯪꯪꯉ
ꯑ ꯍꯣ ꯍꯣ
ꯑꯗꯒꯤ ꯔꯤꯁꯔꯁ ꯇꯧꯗꯣꯏꯅꯤꯅ ꯔꯤꯁꯔꯁ ꯑꯦꯞꯇꯤꯇ꯭ꯌꯨꯠꯇꯨꯃꯗꯤ ꯈꯔ ꯑꯗꯨꯝ ꯌꯦꯡꯖꯂꯅꯤ ꯑꯇꯩꯗꯤ ꯇꯞꯅ ꯇꯧꯍꯒꯦ ꯍꯥꯏꯗꯅ
ꯑꯗꯅꯤ
ꯑꯩ ꯀꯣꯏꯁꯟ ꯍꯪꯕꯁꯦ ꯑꯌꯥꯝꯕ ꯃꯦꯠꯃꯦꯇꯤꯀꯦꯜ ꯔꯤꯖꯅꯤꯡ ꯗꯤ ꯑꯥꯏꯒꯨꯝꯕꯗꯩ ꯑꯌꯥꯝꯕ ꯀꯝꯄꯜꯁꯔꯤ ꯑꯗꯨꯗꯩ ꯃꯥꯔꯛ ꯀꯨꯟꯃꯨꯛꯇꯤ ꯑꯗꯨ ꯄꯨꯂꯞ ꯈꯨꯝꯉꯝꯈ꯭ꯔꯗꯤ ꯐ꯭ꯔꯦꯟꯁꯤꯡꯒ ꯀꯨꯟꯊ꯭ꯔꯥꯃꯨꯛꯇꯤ ꯑꯗꯨꯝ ꯂꯩꯔꯕꯅꯦꯕ
ꯃꯥꯅꯦ
ꯑꯗꯨꯗ ꯀꯝꯄꯦꯔꯤꯖꯟꯁꯤꯗ ꯏꯔꯥꯏ ꯂꯥꯏꯅ ꯌꯥꯝ ꯁꯣꯏꯒꯟꯕ꯫
ꯑꯗꯨꯅꯦ ꯑꯗꯨꯅꯦ ꯑꯩ ꯃꯃꯥꯡ ꯊꯥꯕꯩꯗꯣ ꯑꯗꯨꯗꯁꯨ ꯁꯣꯏ ꯂꯩꯔꯝꯃꯦ꯫
ꯑꯗꯨꯅꯦ ꯀꯝꯄꯦꯔꯤꯖꯟꯗꯨ ꯁꯣꯏꯕꯁꯨ ꯌꯥꯝ ꯆꯥꯛꯇꯔꯥ
ꯑꯗꯨꯅꯦ ꯍꯥꯏꯁꯦ꯫